ꯍꯜꯂꯣ ꯍꯣꯏ ꯇꯥꯏꯌꯦ
ꯇꯥꯔꯕꯣ ꯑꯣ ꯑꯣ ꯈꯪꯗꯦꯅꯦ ꯒ꯭ꯔꯨꯞꯀꯤ ꯃꯤꯁꯤꯡꯁꯨ ꯑꯦꯅꯤ ꯋꯥꯟ ꯑꯦꯕꯥꯏꯂꯦꯕꯜ ꯍꯥꯏꯔꯒ ꯑꯃꯨꯛ ꯍꯥꯏꯔꯛꯑꯗꯤ
ꯀꯔꯤ ꯒ꯭ꯔꯨꯞꯅꯣ ꯑꯩ ꯈꯪꯗꯦ ꯑꯩ ꯈꯪꯗꯦ ꯇꯨꯃꯤꯟ ꯂꯩꯌꯨ
ꯉꯁꯥꯏ ꯋꯥꯔꯤꯗꯤ ꯌꯥꯝ ꯅꯨꯡꯉꯥꯏꯍꯦ ꯅꯪꯒꯤ ꯅꯪꯒꯤ ꯐꯤꯔꯣꯜꯒꯤ ꯃꯇꯥꯡꯗꯣ
ꯑ ꯑꯥ
ꯊꯤ ꯅꯨꯡꯉꯥꯏꯍꯦ
ꯅꯨꯡꯉꯥꯏꯕ꯭ꯔꯣꯅꯦ
ꯍꯣꯏ ꯍꯧꯖꯤꯛꯐꯥꯎ ꯑꯩꯅ ꯀꯣꯜ ꯇꯧꯔꯛꯄꯗ ꯑꯗꯨꯒꯤꯝꯕ ꯑꯗꯨꯒꯨꯝꯕ ꯇꯣꯄꯤꯛ ꯇꯥꯗ꯭ꯔꯤ ꯅꯣꯛꯁꯨ ꯅꯣꯛꯅꯤꯡꯃꯟꯕ ꯑꯗꯨꯒꯤꯅꯤꯗ
ꯈꯔ ꯇꯧꯔꯛꯀꯅꯤ
ꯕꯣꯜ ꯌꯦꯡꯕ ꯃꯇꯝꯁꯨ ꯌꯧꯔꯛꯏꯅꯦ
ꯋꯥꯠꯂꯤꯗ ꯋꯥꯠꯂꯤ ꯃꯇꯝ ꯋꯥꯠꯂꯤꯗ
ꯍꯣꯏ ꯃꯤꯅꯤꯠ ꯀꯨꯟꯒꯨꯝꯕ ꯋꯥꯠꯂꯤ
ꯅꯣꯡ ꯆꯨꯗ꯭ꯔꯣ
ꯅꯣꯡ ꯆꯨꯗꯦꯗ ꯅꯣꯡ ꯄꯣꯡꯍꯥꯡ ꯍꯥꯡꯉꯤꯗ ꯍꯧꯖꯤꯛꯇꯤ
ꯈꯪꯍꯧꯗꯅ ꯑꯗꯨꯝ ꯆꯨꯔꯛꯏꯅꯦ ꯑꯩꯈꯣꯏꯗꯗꯤ
ꯑꯦ ꯅꯣꯏ ꯀꯩꯅꯣꯗ ꯀꯗꯣꯝ ꯁꯥꯏꯠꯇꯅꯣ
ꯑꯗꯨꯗꯤ ꯍꯥꯏꯕ ꯌꯥꯗꯦ
ꯑꯦ ꯍꯣꯏꯅꯦ ꯊꯥꯗꯤ ꯎꯏꯅ ꯑꯩꯈꯣꯏꯗꯗꯤ ꯊꯥ ꯃꯪꯉꯥꯂꯩꯌꯦ ꯊꯥ
ꯎꯝ ꯊꯥ ꯊꯣꯛꯄ꯭ꯔꯣ
ꯊꯣꯛꯑ‌ꯦ
ꯑꯩ ꯃꯄꯥꯟ ꯊꯣꯛꯥꯎꯇꯕꯅ ꯈꯪꯗꯦ ꯆꯣꯈꯤꯗꯧꯕꯗꯤ ꯃꯥꯥꯟꯅꯤꯅ ꯅꯣꯡꯗꯤ ꯀꯟꯅ ꯇꯥꯏ
ꯎꯝ ꯅꯣꯡ ꯀꯟꯅ ꯇꯥꯏ ꯆꯣꯠꯀꯗꯧꯕꯗꯤ ꯃꯥꯟꯗꯦ ꯑꯦ ꯑꯗꯨꯁꯨ ꯋꯥꯔꯤ ꯑꯃꯅꯤꯀꯣ
ꯃꯩ ꯃꯩ ꯃꯩꯗꯤ ꯃꯨꯠꯈ꯭ꯔꯦ ꯐꯦꯟꯗꯤ ꯑꯗꯨꯝ ꯎꯪꯕ ꯌꯥꯏ ꯑꯗꯨꯒꯨꯝꯕꯗꯣ
ꯑꯗꯨꯅꯤ ꯑꯗꯨꯅꯤ ꯅꯅꯦ ꯑꯩꯅ ꯀꯤꯔꯤꯁꯦ ꯉꯁꯥꯏꯗꯒꯤ
ꯑꯩꯗꯤ ꯌꯨꯝ ꯃꯅꯨꯡꯗ ꯂꯩꯔꯔꯣꯏ ꯑꯗꯨꯒꯤ ꯐꯦꯟꯗꯨꯣ ꯑꯗꯨꯝ ꯎꯪ ꯂꯩꯛꯏꯗꯤ ꯃꯄꯥꯟꯗ ꯆꯦꯟꯊꯣꯔꯛꯀꯅꯤ ꯑꯩꯗꯤ
ꯑꯥ ꯅꯪ ꯉꯁꯤ ꯏꯁꯤꯡ ꯀꯌꯥ ꯊꯛꯆꯤꯜꯂꯨꯔꯒꯦ
ꯏꯁꯤꯡꯔꯣ
ꯏꯁꯤꯡ ꯏꯁꯤꯡ ꯅꯣꯡꯃꯗ ꯀꯌꯥ ꯀꯌꯥ ꯂꯤꯇꯔ ꯀꯌꯥ ꯀꯌꯥ ꯊꯛꯀꯦ
ꯏꯁꯤꯡꯗꯤ ꯑꯗꯨꯝ ꯌꯥꯝ ꯊꯛꯑꯦ ꯑꯩꯗꯤ ꯂꯤꯇꯔ ꯑꯍꯨꯝ ꯑꯗꯨꯝ ꯍꯦꯜꯂꯦꯗ
ꯍꯣꯏ ꯑꯍꯨꯝ ꯃꯔꯤ ꯃꯉꯥ ꯐꯥꯎꯅ ꯉꯝꯃꯗꯤꯀꯣ ꯃꯤꯅꯤꯃꯝ ꯃꯉꯥ ꯊꯛꯅꯕ ꯍꯣꯠꯅꯧ ꯀꯣ
ꯍ‌ꯣꯏꯅꯦ
ꯍꯛꯆꯥꯡ ꯍꯛꯆꯥꯡ ꯁꯣꯛꯄ ꯌꯥꯗꯦ ꯈ‌ꯣꯏ ꯏꯁꯤꯡ ꯌꯥꯝ ꯊꯛꯑꯗꯤ ꯍꯛꯆꯥꯡ ꯐꯕꯅꯤ ꯍꯥꯏꯌꯦ
ꯍꯣꯏ ꯑꯩ ꯃꯔꯨꯞ ꯃꯔꯛꯇ ꯑꯗꯨꯒꯨꯝꯕ ꯀꯔꯤ ꯍꯥꯏꯁꯤꯔꯥ ꯍꯛꯆꯥꯡꯒꯤ ꯀꯩꯅꯣ ꯍꯥꯏꯔꯛꯄꯁ ꯅꯪꯅ ꯑꯗꯨꯝ ꯑꯣꯏꯔꯦꯗ
ꯔꯠꯇꯥꯏ
ꯍꯥꯏꯕꯗꯤ ꯑꯌꯥꯝ ꯕꯗꯤ
ꯑꯩꯗꯤ ꯃꯤꯑꯣꯏꯕ ꯍꯥꯏꯁꯦ ꯅꯨꯡꯁꯤꯌꯦꯕ ꯈꯪꯕ꯭ꯔꯥ
ꯃꯤꯑꯣꯏꯕꯒꯤ ꯄꯨꯟꯁꯤꯁꯦ ꯌꯥꯝ ꯇꯥꯡꯕꯅꯦꯕ ꯑꯗ ꯑꯩ ꯑꯩ ꯅꯨꯡꯁꯤꯌꯦꯕ
ꯍꯣꯏ
ꯍꯧꯖꯤꯛ ꯑꯩ ꯀꯛꯎꯔ ꯍꯥ
ꯈꯪꯍꯜꯂꯣꯅꯦ ꯅꯪꯁꯤ ꯀꯩꯅꯣ ꯇꯧꯕ ꯃꯥꯜꯂꯦꯕꯣ ꯉꯁꯤ ꯈꯔ ꯄꯥꯏꯕ ꯃꯥꯜꯂꯦꯕꯣ꯫
ꯑꯗꯨꯒꯨꯝꯕꯥ ꯇꯥꯎꯗꯦ ꯍꯦ ꯋꯥꯔꯤꯗꯣ ꯅꯨꯡꯉꯥꯏꯍꯟꯖꯦ ꯇꯧꯕꯅꯤꯗ
ꯑꯍꯣꯏ ꯑꯩꯖꯨ ꯅꯪꯅ ꯍꯥꯏꯕꯒꯨꯝꯅ ꯀꯩꯅꯣ ꯁꯥꯖꯦꯜꯒꯤꯗ ꯑꯗꯨꯝ ꯁꯥꯖꯦꯜꯁꯨ ꯈꯔ ꯈꯔ ꯇꯧꯋꯦ꯫ ꯍꯛꯆꯥꯡꯒꯤꯅꯦ ꯍꯛꯆꯥꯡꯕꯨ ꯐꯔꯗꯤ ꯍꯥꯏꯅꯀꯣ꯫
ꯎꯝ
ꯆꯥꯕꯗꯨ ꯊꯥꯎꯒꯨꯝꯕ ꯑꯗꯨꯒ ꯖꯪ ꯐꯨꯗꯀꯨꯝꯕ ꯍꯣꯏꯅꯦ ꯉꯥꯔꯤ ꯉꯥꯔꯤ ꯉꯇꯥꯏ ꯑꯗꯨꯝ ꯀꯌꯥꯔꯛ ꯄꯥꯝꯗꯦꯗ ꯍꯥꯏꯕꯗꯤ
ꯑꯩ ꯄꯥꯝꯗꯦ ꯑꯩ ꯄꯥꯝꯗꯦ ꯑꯗꯨꯕꯨ ꯅꯨꯡꯇꯤꯒꯤ ꯊꯥꯛꯑꯒ ꯑꯗꯨꯝ ꯆꯥꯏ꯫
ꯅꯨꯡꯇꯤꯒꯤ ꯊꯥꯛꯑꯒ ꯑꯗꯨꯝ ꯆꯥꯏꯌꯦ꯫ ꯊꯥꯛꯔꯒ ꯎꯝ ꯍꯥꯏꯕꯗꯤ
ꯏꯟꯗꯨꯝ ꯌꯦꯟꯗꯦꯝ ꯌꯦꯟꯗꯦꯝ ꯆꯝꯐꯨꯠꯀꯨꯝꯕꯁꯦ ꯆꯝꯐꯨꯠꯀꯨꯝꯕꯁꯦ ꯃꯅꯥ ꯃꯁꯤꯡ ꯃꯅꯥ ꯍꯥꯏꯕ ꯄꯣꯠꯁꯦ ꯆꯥꯕꯗ ꯍꯛꯆꯥꯡ ꯐꯒ ꯐꯒꯅꯤ ꯍꯥꯏꯕ ꯈꯪꯉꯦꯕ ꯈꯪꯉꯁꯨ ꯁꯨꯛꯆꯥꯥ ꯆꯥꯅꯤꯡꯗꯦ ꯁꯥ ꯉꯥ ꯈꯛꯇꯪ ꯆꯥꯅꯤꯡꯉꯦ꯫
ꯑꯗꯨꯁꯨ ꯌꯥꯗꯦꯍꯦ ꯀꯩꯅꯣ ꯃꯅꯥ ꯃꯁꯤꯡ ꯑꯗꯨꯁꯨ ꯈꯔ ꯆꯥꯒꯗꯧꯕꯅꯤ ꯅꯪ ꯉꯁꯤ ꯆꯥꯏꯗꯨꯗꯤ ꯌꯥꯔꯦ ꯅꯪꯅ ꯃꯊꯦꯜ ꯁꯨꯅ ꯆꯥꯕꯗꯣ ꯑꯗꯨꯗꯤ ꯌꯥꯔꯦ
ꯌꯥꯎꯋꯦ ꯆꯝꯐꯨꯠ ꯀꯩꯀꯥꯁꯨ
ꯎꯝ ꯁꯥꯖꯦꯜ ꯈꯔ ꯇꯧꯋꯣ ꯑꯗꯨ ꯆꯥꯕ ꯀꯥꯟꯗ ꯑꯗꯨ ꯃꯊꯦꯜ ꯈꯔ ꯁꯨꯅ ꯑꯗꯨꯝ ꯆꯥꯎꯑꯣ ꯅꯪ ꯎꯝ ꯑꯩ ꯑꯗꯨꯝ ꯎꯝ ꯁꯥꯖꯦꯜ ꯇꯧꯕꯗ ꯑꯍꯣꯏ ꯑꯗꯨꯝ ꯑꯩꯈꯣꯏꯒꯤ ꯀꯔꯤ ꯍꯥꯏꯁꯤꯔꯣ ꯃꯨꯠꯀꯨꯝꯕꯁꯨ ꯑꯗꯨꯝ ꯐꯕꯅꯦ꯫ ꯋꯥꯈꯜꯁꯨ ꯑꯗꯨꯝ ꯅꯨꯡꯉꯥꯏꯕꯅꯦ ꯇꯨꯝꯕ ꯆꯥꯕ ꯑꯗꯨꯝ ꯅꯨꯡꯉꯥꯏꯕꯅꯦ꯫ ꯑꯗꯨ ꯑꯗꯨ ꯅꯠ ꯇꯕꯤꯗ ꯑꯩꯈꯣꯏ ꯔꯨꯝꯗ ꯐꯣꯟ ꯄꯥꯏꯔꯒ ꯑꯗꯨꯝ ꯆꯥꯛ ꯆꯥꯠꯇꯣꯛꯑꯒ ꯑꯗꯨꯝ ꯍꯦꯛ ꯇꯨꯝꯔꯒ ꯍꯤꯞꯂꯒ ꯇꯧꯔ ꯍꯨꯃꯥꯡ ꯊꯣꯛꯇꯕꯤ ꯇꯧꯕꯗꯣ
ꯎꯝ
ꯑꯗꯨꯗ ꯁꯣꯏꯕꯅꯦꯕ ꯀꯩꯅꯣ ꯁꯨꯒꯔ ꯋꯥꯡꯉꯦ ꯇꯤꯚꯤ ꯂꯩꯔꯛꯑꯦ ꯇꯤꯚꯤ ꯍꯥꯏ ꯕꯤꯄꯤ ꯍꯥꯏꯕ ꯋꯥꯡꯉꯦ ꯍꯥꯏꯕꯨ ꯒꯨꯝꯕ ꯑꯗꯨꯁꯤꯡꯗꯣ ꯑꯗꯨꯅꯤ ꯍꯨꯃꯥꯡ ꯊꯣꯛꯇꯕꯒꯤ ꯍꯥꯏꯕꯗꯤ ꯃꯤꯁꯤ ꯍꯣꯏ ꯃꯤ ꯍꯥꯏꯕꯁꯤ ꯍꯥꯟꯅꯗꯒꯤ ꯑꯩꯈꯣꯏ ꯏꯄꯥ ꯏꯄꯨꯁꯤꯡꯅ ꯐꯤꯖꯤꯀꯦꯜ ꯁꯥꯖꯦꯜ ꯑꯗꯨꯝ ꯊꯕꯛ ꯍꯦꯕꯤꯅꯦꯕ ꯇꯧꯔꯛꯄꯗꯣ
ꯎꯝ
ꯑꯗꯨꯅꯦꯕ ꯃꯤ ꯍꯥꯏꯕꯁꯦ ꯁꯨꯝ ꯍꯦꯕꯤ ꯑꯗꯨꯝ ꯇꯧꯒꯗꯕꯅꯦꯕ ꯐꯤꯖꯤꯀꯦꯜ ꯋꯛ ꯍꯨꯖꯤꯛꯀꯥꯟꯗꯤ ꯇꯧꯗ꯭ꯔꯦꯅ ꯊꯕꯛ ꯇꯧꯔꯁꯨ ꯑꯣꯐꯤꯁ ꯊꯕꯛꯀꯨꯝꯕ ꯀꯩꯅꯣ ꯇꯧꯗ꯭ꯔꯦ ꯍꯨꯃꯥꯡ ꯊꯣꯛꯇꯕ ꯊꯕꯛꯅ ꯑꯌꯥꯝꯕ ꯑꯣꯏꯈ꯭ꯔꯦ ꯃꯇꯝꯒꯤ ꯃꯇꯨꯡ ꯏꯟꯅ ꯀꯣ
ꯑꯩꯈꯣꯏꯒꯤ ꯖꯤꯡꯒꯔꯁꯦ ꯌꯥꯗ꯭ꯔꯦꯍꯦ ꯂꯣꯏ ꯀꯣꯂꯤꯡ ꯀꯥꯔꯦ
ꯑꯁꯤꯗꯕ ꯅꯣꯡ ꯐꯖꯟ ꯀꯟꯅ ꯀꯟꯅ ꯆꯨꯔꯛꯑꯒ ꯂꯦꯟꯒꯨꯝꯕ ꯇꯥꯕ ꯑꯣꯏꯔꯗꯤ ꯌꯥꯔꯣꯏ ꯌꯥꯔꯣꯏ ꯂꯩꯕ ꯈꫭꯏ ꯖꯤꯡꯒꯥꯁꯦ ꯌꯥꯗ꯭ꯔꯦꯗ ꯑꯅꯧꯕ ꯑꯃꯨꯛ ꯁꯤꯟꯗꯗꯤ ꯌꯥꯗ꯭ꯔꯤꯅꯦꯍꯦ
ꯎꯝ ꯅꯦꯛꯁ
ꯄꯩꯁꯥ ꯒꯥꯔꯥ ꯄꯥꯏꯔꯗꯤ ꯊꯥꯔꯛꯑꯣꯗꯅ ꯑꯩ ꯖꯤꯡꯒ ꯂꯩꯒꯦ